ꯇꯥꯏꯌꯦ ꯇꯥꯏꯌꯦ
ꯑꯣ ꯑꯩꯁꯨ ꯀꯩꯅꯣꯝꯃ ꯍꯪꯒꯦꯅ ꯇꯧꯔꯛꯄꯅꯤ
ꯀꯩꯍꯪꯒꯤ ꯍꯣꯏ ꯍꯪꯉꯣ ꯀꯩꯪꯍꯡ ꯍꯪꯒꯦ ꯍꯥꯏꯕ
ꯑꯣ ꯍꯧꯖꯤꯛꯁꯦ ꯁꯥꯁꯨ ꯁꯥꯕꯅꯤꯅ ꯑꯩꯁꯦ ꯇꯧꯐꯝ ꯈꯪꯗꯕ ꯑꯗꯨꯗ ꯁꯨꯝ ꯑꯏꯪꯕ ꯑꯃ ꯆꯥꯅꯤꯡꯕ ꯍꯩꯒꯨꯝꯕ ꯀꯔꯤꯒꯨꯝꯕ ꯑꯃ ꯑꯗꯣ ꯅꯣꯏꯒꯤ ꯌꯨꯝꯗ ꯍꯩ ꯄꯥꯜꯂꯦꯅ ꯍꯥꯏꯕꯗꯨꯕꯨ ꯀꯌꯥꯃꯨꯛ ꯍꯥꯏꯗꯤ ꯆꯥꯕ ꯌꯥꯕ ꯃꯑꯣꯡꯗ ꯂꯩꯔꯕ꯭ꯔꯥ ꯀꯃꯥꯏꯅ ꯇꯧꯒꯦꯅ ꯍꯪꯒꯦꯅ ꯇꯧꯕ ꯍꯧꯖꯤꯛꯁꯦ ꯁꯥꯕꯅꯤꯅꯅꯦ ꯍꯩꯁꯦ ꯃꯈꯜ ꯃꯈꯜ ꯆꯥꯅꯤꯡꯉꯦ ꯏꯁꯥꯁꯦ ꯈꯪꯗꯦ ꯍꯪꯆꯤꯠ ꯎꯔꯨꯝ ꯑꯃꯝꯗꯒ ꯂꯩꯔꯒ ꯅꯨꯡꯁꯤꯠ ꯃꯔꯝꯗꯒ ꯐꯝꯃꯒ ꯍꯪꯆꯤꯠꯀ ꯂꯥꯡꯉꯒ ꯍꯩꯗꯣ ꯌꯥꯝꯅ ꯅꯥꯟꯅ ꯐꯝꯃꯒ ꯆꯥꯅꯤꯡꯕꯗꯣ ꯑꯗꯨꯗꯣ ꯇꯧꯅꯤꯡꯕ ꯈꯪꯗꯦꯗ ꯁꯥꯕꯁꯦ ꯈꯪꯐꯝ ꯇꯧꯐꯝ ꯃꯐꯝ ꯈꯪꯗꯦ ꯑꯝꯇ ꯊꯕꯛ ꯑꯃ ꯇꯧꯔꯦ ꯇꯧꯐꯝ ꯈꯪꯗꯦ ꯊꯕꯛ ꯑꯃ ꯇꯧꯔꯦ ꯇꯧꯐꯝ ꯈꯪꯗꯦ ꯑꯗꯨꯅ ꯑꯩꯗꯣ ꯁꯨꯝ ꯀꯩꯗꯧꯁꯤꯒꯦꯅ ꯉꯁꯥꯏꯗꯩꯩ ꯈꯜꯂꯝꯃꯤꯅꯤ ꯑꯗꯨꯗ ꯋꯥꯈꯜꯗ ꯏꯊꯣꯛ ꯊꯣꯔꯛꯇꯕ ꯑꯗꯨꯇꯥ ꯆꯥꯛꯁꯨ ꯉꯁꯤꯗꯣ ꯈꯔ ꯌꯥꯝ ꯆꯥꯁꯤꯜꯂꯨꯕꯒ ꯑꯩꯁꯦ ꯇꯨꯝꯅꯕ ꯑ ꯑꯣꯏꯅ ꯈꯣꯡꯅ ꯍꯥꯏꯐꯠ ꯆꯠꯂꯒ ꯍꯩ ꯆꯥꯐꯝ ꯍꯩ ꯀꯥꯏ ꯀꯩꯗ ꯄꯥꯟꯕꯅꯣ ꯌꯦꯡꯉꯨꯁꯤꯔꯅ ꯁꯨꯝ ꯈꯠꯂꯛꯄ ꯑꯗꯨꯗ ꯍꯩ ꯀꯥꯏ ꯀꯥꯏ ꯄꯥꯟꯕꯅꯣ ꯁꯨꯝ ꯈꯜꯂꯛꯄꯁꯤꯗ ꯅꯣꯏꯗꯣ ꯍꯩ ꯍꯁ ꯅꯣꯏꯒꯤ ꯑꯩꯒꯤ ꯏꯃꯥꯟꯅꯕꯤꯗꯣ ꯍꯩ ꯌꯥꯝ ꯄꯥꯟꯕꯒꯤ ꯑꯩꯗꯣ ꯍꯥꯎꯁꯨ ꯍꯥꯎꯋꯦꯅ ꯍꯥꯏꯕꯅꯤ ꯈꯪꯅꯤꯡ ꯅꯤꯉꯛꯄ ꯑꯗꯨꯒꯤ ꯑꯩꯗꯨ ꯅꯣꯏꯗ ꯍꯩ ꯆꯥꯕ ꯂꯥꯛꯁꯤꯔꯥꯅ ꯈꯟꯕ ꯅꯣꯏꯗ ꯑꯃꯨꯛ ꯆꯥꯕ ꯅꯨꯡꯉꯥꯏꯇ꯭ꯔꯁꯨ ꯑꯩꯗꯣ ꯍꯦꯛꯑꯒ ꯄꯨꯔꯒ ꯁ꯭ꯋꯥꯏꯗ ꯑꯌꯤꯡꯕ ꯑꯃꯐꯝꯗ ꯐꯝꯂꯒ ꯆꯥꯔꯨꯁꯤꯔꯥ ꯑꯩ ꯏꯊꯟꯗ ꯆꯠꯄꯗꯤ ꯇꯜꯂꯤ ꯂꯥꯛꯄꯕꯨꯗꯤ ꯏꯊꯟꯗ ꯂꯥꯛꯑꯥꯒꯦ ꯑꯗꯨꯃꯥꯏꯅ ꯇꯧꯁꯤꯔꯅ ꯈꯜꯂꯝꯕ ꯈꯪꯗꯦ ꯅꯪꯒꯤ ꯍꯩꯗꯣ ꯀꯃꯥꯏꯅ ꯀꯌꯥꯝ ꯆꯥꯎꯕ ꯈꯣꯠꯄ ꯈꯔ ꯄꯥꯜꯂꯕꯔꯣ
ꯍꯣꯏ ꯌꯥꯏꯌꯦ ꯅꯨꯡꯁꯥ ꯈꯨꯁꯥꯁꯤꯗꯤ ꯀꯩꯅꯣꯅꯦ ꯅꯨꯡꯁꯥ ꯅꯨꯡꯁꯥ ꯁꯥꯕꯩ ꯋꯥꯔꯤꯁꯤꯗꯤꯅꯦ ꯍꯥꯏꯗꯅ ꯀꯥꯟꯅꯗ꯭ꯔꯦ ꯈꯨꯠꯁꯥ ꯑꯃ ꯂꯩꯐꯝ ꯆꯥꯐꯝꯒ ꯈꯪꯕꯖꯥꯠ ꯅꯠ ꯇꯦ ꯀꯣ ꯑꯁ ꯈꯪꯗꯦ ꯏꯔꯨꯖꯕ ꯂꯣꯏꯕꯒꯅꯦ ꯅꯨꯡꯁꯥꯁꯦ ꯍꯦꯛꯇ ꯂꯨꯖꯥ ꯂꯨꯖꯗꯕꯩ ꯇꯥꯏꯞꯇꯒ ꯁꯥꯒꯠꯂꯦ ꯍꯥꯏꯕ ꯅꯨꯡꯁꯥꯁꯦ ꯁꯤꯕꯨ ꯀꯃꯥꯏ ꯇꯧꯗꯣꯏꯅꯣ ꯈꯪꯗꯦ ꯃꯤ ꯑꯗꯣ ꯑꯩꯈꯣꯏꯅ ꯑꯉꯥꯡ ꯑꯣꯏꯔꯤꯀꯥꯟꯗꯗꯤ ꯑꯩꯈꯣꯏꯅ ꯒꯌ꯭ꯥꯟ ꯇꯥꯔꯛꯄ ꯀꯥꯟꯗ ꯅꯨꯡꯁꯥꯁꯦ ꯁꯨꯛ ꯌꯧꯅꯗꯤ ꯁꯥꯔꯝꯗꯕꯅꯦ ꯍꯥꯏꯕ ꯑꯩꯈꯣꯏ ꯂꯝꯗꯝꯁꯦ ꯀꯩꯅꯣꯗ ꯅꯣꯡ ꯀꯩꯅꯣ ꯇꯧꯕꯁꯤꯗ ꯅꯨꯡꯁꯥ ꯅꯣꯡꯖꯨ ꯅꯨꯡꯁꯥ ꯃꯇꯝ ꯅꯥꯏꯕ ꯑꯏꯪ ꯑꯁꯥꯒꯤ ꯆꯥꯡ ꯅꯥꯏꯕꯁꯤꯗ ꯐꯖꯅ ꯈꯪꯅꯔꯝꯃꯤꯕ ꯂꯝꯗꯝꯅꯤ ꯑꯗꯣ ꯍꯧꯖꯤꯛꯇꯤ ꯑꯁ ꯌꯥꯝꯅ ꯍꯣꯡꯉꯕ ꯃꯥꯜꯂꯤꯗ ꯌꯦꯡꯉꯣ ꯅꯣꯡꯖꯨ ꯊꯥꯁꯤꯁꯨ ꯀꯩ ꯍꯥꯏꯅꯤ ꯆꯍꯤ ꯆꯨꯞ ꯆꯨꯞꯄꯃ ꯃꯅꯨꯡꯗ ꯊꯥ ꯑꯣꯏꯕꯩ ꯃꯑꯣꯡ ꯇꯧꯔꯦ ꯆꯨꯒꯗꯕ ꯃꯇꯝꯗꯅ ꯆꯨꯗ꯭ꯔꯦ ꯆꯨꯔꯣꯏꯗꯕ ꯃꯇꯝꯗ ꯄꯛꯆꯨꯗ ꯆꯨꯏ ꯑꯗꯩ ꯅꯤꯡꯊꯝꯊꯥꯁꯤꯅꯅꯦ ꯀꯩꯅꯣꯐꯧ ꯎꯝ ꯂꯝꯇꯥꯥ ꯄꯣꯏꯅꯨ ꯄꯣꯏꯅꯨꯕꯧꯅꯦ ꯀꯩꯅꯣ ꯇꯧꯔꯅꯤ ꯁꯥꯔꯅꯤ ꯑꯗꯨ ꯍꯤꯌꯥꯡꯒꯩ ꯀꯥꯕ ꯀꯥꯕ ꯏꯪꯕ ꯍꯧꯔꯅꯤ ꯌꯥꯝ ꯐꯖꯅ ꯏꯪꯗꯣꯏꯁꯤꯅ ꯋꯥꯛꯆꯤꯡ ꯋꯥꯛꯆꯤꯡꯒ ꯐꯥꯏꯔꯦꯟꯒꯁꯦ ꯁ꯭ꯋꯥꯏꯗ ꯏꯪꯉꯅꯤ ꯋꯥꯛꯆꯤꯡ ꯐꯥꯏꯔꯦꯟꯁꯦ ꯏꯪꯒꯅꯤ ꯑꯗꯩ ꯂꯝꯇꯥꯗꯩꯗꯤ ꯀꯩꯅꯣ ꯃꯃꯥꯡꯉꯩꯗꯩꯗꯤ ꯌꯥꯎꯁꯪ ꯀꯨꯝꯍꯩꯗꯒꯁꯦ ꯑꯩꯈꯣꯏꯁꯦ ꯊꯧꯔꯤ ꯊꯠ ꯊꯠꯄ ꯃꯇꯝꯗ ꯑꯌꯨꯛꯁꯦ ꯇꯨꯝꯕ ꯈꯣꯠꯄꯁꯦ ꯇꯟꯗꯅꯅꯦ ꯏꯪꯃꯟꯕꯒꯤ ꯌꯥꯝꯅ ꯇꯟꯗꯅ ꯊꯦꯡꯅꯒ ꯊꯠꯄꯁꯦ ꯆꯠꯅꯔꯤꯑꯕ ꯍꯧꯖꯤꯛꯇꯤꯅꯦ ꯑꯁ ꯀꯥꯏꯗꯅꯣ ꯄ꯭ꯔꯨꯞ ꯄ꯭ꯔꯨꯞ ꯆꯥꯔꯒ ꯂꯩꯐꯝ ꯈꯪꯗꯦ ꯑꯗꯣ ꯌꯥꯝꯅ ꯑꯣꯜꯂꯦ ꯑꯌꯪ ꯑꯁꯥꯁꯦ ꯑꯗꯣ ꯈ꯭ꯋꯥꯏꯗꯒꯤ ꯁꯥꯡꯕ ꯃꯇꯝꯁꯦ ꯍꯥꯟꯅꯗꯤ ꯅꯣꯡꯖꯨ ꯊꯥꯅ ꯑꯣꯏꯔꯝꯃꯤ ꯍꯣꯏ ꯍꯧꯖꯤꯛꯅ ꯅꯣꯡꯖꯨ ꯊꯥꯒ ꯀꯥꯂꯦꯟ ꯊꯥꯒꯁꯦ ꯑꯣꯏꯔꯛꯄꯩ ꯃꯑꯣꯡꯗ ꯇꯧꯔꯛꯑꯦꯕ ꯆꯍꯤ ꯑꯃꯗ ꯁꯔꯨꯛ ꯑꯍꯨꯝ ꯊꯣꯛꯄ ꯃꯔꯤ ꯊꯣꯛꯄꯩ ꯃꯅꯨꯡꯗ ꯑꯍꯨꯝꯗꯤ ꯀꯥꯂꯦꯟ ꯊꯥ ꯑꯣꯏꯔꯕꯅꯤꯅꯅꯦ ꯁꯥꯕꯒꯤ ꯆꯥꯡꯁꯦ ꯈꯪꯗꯦ ꯌꯥꯝ ꯌꯦꯡꯒꯠꯂꯦ ꯑꯗꯨꯒꯅꯦ ꯁꯥꯕꯁꯦ ꯈꯥꯡꯕ ꯉꯝꯗꯕꯅꯤꯅ ꯍꯧꯖꯤꯛ ꯑꯏꯪꯕ ꯄꯣꯠꯁꯛ ꯑꯩꯈꯣꯏꯅ ꯕꯔꯞꯀꯨꯝꯕ ꯌꯥꯝ ꯆꯥꯕꯁꯦ ꯁꯤꯁꯤꯅꯅꯦ ꯑꯉꯥꯡ ꯃꯆꯥꯁꯤꯡꯁꯤꯗꯗꯤ ꯑꯉꯥꯡ ꯃꯆꯥꯁꯤꯡꯅꯁꯨ ꯌꯥꯝ ꯄꯥꯝꯃꯦ ꯕꯔꯞꯁꯦ ꯑꯉꯥꯡ ꯃꯆꯥꯅ ꯄꯥꯝꯕꯅꯁꯨ ꯍꯦꯜꯂꯤꯕ ꯑꯗꯣ ꯃꯣꯏꯅ ꯆꯥꯕꯁꯦ ꯃꯁꯥꯁꯦ ꯄꯤ ꯄꯤꯄꯤꯟ ꯅꯥꯔꯒ ꯍꯧꯖꯤꯛ ꯌꯥꯝꯅ ꯂꯥꯏ ꯍꯧꯗꯒꯤ ꯀꯩꯗꯒꯤ ꯅꯥꯅꯕ ꯃꯇꯝꯗꯣ ꯑꯣꯏꯔꯦ ꯑꯗꯒꯤꯗꯤꯅꯦ ꯍꯩꯒꯦ ꯍꯥꯏꯔꯒꯗꯤꯅꯦ ꯄꯨꯛꯁꯨ ꯊꯟꯕ ꯇꯔꯕꯨꯖꯁꯦ ꯁꯤꯃ ꯆꯥꯕ ꯌꯥꯏ ꯏꯁꯥꯁꯦ ꯏꯪꯉꯤꯀꯣ ꯑꯗꯣ ꯑꯁ ꯇꯔꯕꯨꯖꯅꯅꯦ ꯂꯝ ꯃꯤꯒꯤ ꯅꯨꯡꯁꯥꯗ ꯈꯤꯟꯕ ꯇꯔꯕꯨꯖꯥꯗꯨ ꯑꯗꯨꯗꯤ ꯆꯥꯎꯔꯅꯨꯀꯣ ꯑꯩꯗꯣ ꯉꯍꯥꯟ ꯈꯪꯉꯦ ꯁꯃꯜꯂꯦꯅ ꯇꯔꯨꯕꯁꯨ ꯑꯃꯈꯛ ꯂꯩꯔꯨꯏꯌꯦ ꯂꯝꯕꯤꯗ ꯑꯗꯨꯝ ꯐꯧꯔꯒ ꯊꯝꯕ ꯅꯨꯡꯁꯥꯗ ꯑꯗꯨꯒꯕꯨꯗꯤ ꯆꯥꯕꯗꯅꯦ ꯑꯊꯨꯡꯕꯒ ꯃꯥꯟꯅꯔꯒ ꯀꯥꯏꯗꯒꯤ ꯐꯕꯗꯤ ꯍꯥꯏꯔꯨꯔꯥꯅꯨ ꯑꯩꯁꯦ ꯍꯦꯛꯇ ꯁꯥꯕꯁꯦ ꯈꯥꯡꯕ ꯉꯝꯗ꯭ꯔꯕ ꯑꯅꯤꯃꯤ ꯑꯗꯨ ꯅꯡ ꯆꯈꯔꯒꯥ ꯏꯍꯥꯏ ꯒꯤ ꯑ ꯎꯔꯨꯝꯗꯩ ꯌꯣꯟꯕꯗꯣ ꯑꯗꯨꯏ ꯑꯣꯏꯅ ꯆꯥꯁꯦ ꯑꯩꯒ ꯌꯦꯡꯉꯨꯔꯁꯦ ꯅꯪꯅ ꯃꯊꯟꯗ ꯆꯠꯄꯗ ꯈꯔ ꯈꯪꯉꯔꯣꯏ ꯑꯗꯒꯤ ꯍꯩꯅꯧꯁꯦ ꯍꯩꯅꯧꯁꯤꯁꯨꯅꯦ ꯑꯩꯈꯣꯏꯒꯤ ꯀꯩꯅꯣ ꯇꯧꯔꯑꯦ ꯑꯩ ꯅꯍꯥꯟꯅꯦ ꯌꯨꯝ ꯆꯠꯂꯦꯕ ꯑꯗꯣ ꯀꯝꯐꯣꯏꯗꯒꯤ ꯀꯩꯗꯒꯤ ꯃꯌꯥꯝ ꯄꯥꯜ ꯍꯧꯔꯦ ꯑꯩ ꯈꯥꯁꯨ ꯄꯨꯔꯛꯑꯦ ꯀꯝꯐꯣꯏꯗꯤ ꯃꯁꯥ ꯂꯩꯁꯟꯕ ꯈꯤꯇꯪ ꯋꯥꯗꯧꯔꯑꯦ ꯆꯥꯕ ꯌꯥꯕ ꯅꯪꯅ ꯆꯥꯅꯤꯡꯉꯦ ꯍꯥꯏꯔꯛꯀꯅꯤꯁꯦ ꯑꯩ ꯍꯥꯟꯅ ꯈꯪꯉꯦꯕ ꯑꯗꯨꯅ ꯅꯪꯒꯤꯅꯦ ꯑꯩꯅ ꯐꯖꯅꯅꯦ ꯊꯝꯃꯕꯅꯤ ꯅꯪꯅ ꯂꯥꯛꯇꯕꯗ ꯉꯥꯏꯔꯤ ꯏꯕꯨꯡꯉꯣ ꯆꯥꯔꯣ ꯂꯥꯛꯑꯣ ꯅꯪꯒꯤ ꯆꯥꯅꯕ ꯑꯩ ꯇꯨꯝꯃꯨꯔꯣꯛꯀꯅꯤ ꯐꯖꯅ ꯄꯨꯊꯣꯛꯄꯤꯔꯛꯑꯒꯦ ꯆꯥꯝꯊꯣꯛꯑꯒ ꯀꯣꯟ ꯑꯃ ꯍꯥꯞꯄꯒ ꯈꯥꯏꯔꯒ ꯅꯪꯅ ꯀꯩ ꯆꯥꯅꯤꯡꯉꯤ ꯅꯪꯅ ꯆꯥꯅꯤꯡꯕ ꯃꯑꯣꯡꯗꯣ ꯑꯗꯨꯇ ꯄꯤꯖꯒꯅꯤ ꯃꯦꯠꯂꯒ ꯆꯥꯅꯤꯡꯕ꯭ꯔꯥ ꯅꯝꯃꯒ ꯆꯥꯅꯤꯡꯕ꯭ꯔꯥ ꯃꯦꯠꯂꯒ ꯆꯥꯅꯤꯡꯉꯁꯨ ꯃꯦꯠꯄꯤꯒꯅꯤ
ꯍꯣꯏ ꯑꯩꯗꯣ ꯑꯗꯨꯅꯦ ꯈꯜꯂꯝꯃꯤꯁꯦ ꯑꯩꯗꯣ ꯍꯩ ꯆꯥꯐꯝꯁꯦ ꯀꯥꯏꯗꯅꯣꯅ ꯀꯣꯏꯊꯤ ꯊꯤꯔꯛꯄꯗ ꯅꯉꯣꯟꯗ ꯍꯦꯛꯇꯥ ꯇꯥꯕ ꯅꯉꯣꯟꯗ ꯍꯦꯛꯇꯥ ꯇꯥꯕ ꯁꯨꯝꯕꯒꯤ ꯃꯇꯥꯡꯁꯤꯗꯗꯤ ꯑꯇꯩꯗꯤ ꯈꯪꯗꯦ ꯑꯗꯨ ꯍꯧꯖꯤꯛꯁꯦ ꯈꯪꯗꯦ ꯅꯪꯅ ꯍꯥꯏꯗꯅꯉꯥꯏꯌꯦ ꯅꯣꯡ ꯆꯨꯕ ꯃꯇꯝꯗ ꯅꯣꯡ ꯆꯨꯗꯦ ꯍꯧꯖꯤꯛ ꯏꯉꯥ ꯌꯧꯁꯤꯜꯂꯛꯑꯕꯅꯤ ꯏꯉꯥ ꯌꯧꯁꯤꯜꯂꯛꯑꯕ ꯍꯥꯏꯁꯦ ꯅꯣꯡ ꯍꯩꯗ ꯌꯥꯔꯦꯗꯅ ꯑꯗꯣ ꯅꯣꯡ ꯍꯩꯗ ꯌꯥꯏꯅꯁꯨ ꯈꯪꯗꯦ ꯆꯨꯗꯦ ꯁꯨꯡꯆꯨ ꯍꯥꯟꯅꯅꯗꯤꯅꯦ ꯏꯉꯥ ꯏꯉꯟ ꯁꯋꯥꯔꯣꯏꯁꯦ ꯅꯣꯡꯁꯦ ꯀꯌꯥꯝ ꯈꯣꯜꯗꯒꯤ ꯆꯨꯅꯗꯅ ꯍꯥꯏꯗꯤ ꯏꯁꯤꯡꯅ ꯊꯨꯝꯗꯅ ꯂꯝ ꯈꯔꯗꯗꯤꯅꯦ ꯈ꯭ꯋꯥꯡ ꯈ꯭ꯋꯥꯡ ꯌꯧꯕꯒ ꯌꯥꯎꯔꯤ ꯄꯣꯠꯅꯤ ꯈꯨ꯭ꯔꯨ ꯈꯨ꯭ꯔꯨ ꯌꯧꯕꯒ ꯌꯥꯎꯔꯤꯄꯣꯠꯅꯤ ꯑꯗꯨꯅ ꯏꯁꯤꯡꯗꯣ ꯑꯗꯨꯃꯥꯏꯅ ꯊꯨꯝꯃꯦ ꯀꯥꯏꯅ ꯇꯧꯔꯅ ꯉꯥ ꯐꯥꯕꯒ ꯆꯠꯅꯗꯅ ꯑꯣꯟꯖꯥꯁꯤꯡꯅ ꯀꯩꯅꯣ ꯃꯆꯥ ꯃꯄꯤꯟꯒꯤ ꯃꯆꯥ ꯃꯆꯥ ꯑꯃ ꯇꯧꯔꯒ ꯉꯥ ꯐꯥꯕ ꯆꯠꯇꯅ ꯈꯣꯠꯇꯅ ꯇꯧꯕꯗ ꯂꯧꯕꯨꯛꯇꯒꯤ ꯀ ꯉꯥ ꯈꯨꯠꯂꯦ ꯀꯥꯏꯅ ꯇꯧꯕ ꯑꯗꯨꯝꯕꯗꯨ ꯇꯥꯈꯤꯗꯕ ꯀꯨꯏꯔꯦ ꯍꯥꯟꯅꯗꯤ ꯑꯗꯨꯝ ꯑꯗꯨꯝꯕ ꯄꯥꯎꯁꯦ ꯇꯠꯇꯅ ꯑꯗꯨ ꯇꯥꯕꯅꯤ ꯍꯧꯖꯤꯛꯁꯦ ꯁꯨ ꯌꯥꯔꯕꯅꯤ ꯀꯔꯤꯅꯣ ꯈꯪꯗꯦ ꯅꯣꯡꯁꯦ ꯀꯔꯝ ꯀꯥꯟꯗ ꯆꯨꯗꯣꯏꯅꯣ ꯈꯪꯗꯦ ꯊꯋꯥꯅꯉꯝꯅꯗꯥꯏꯗ ꯆꯨꯁꯤꯜꯂꯛꯀꯗꯣꯏꯔꯥ ꯃꯇꯝ ꯆꯥꯗꯅ ꯒꯌꯥꯟ ꯇꯥꯗꯦ ꯑꯗꯣ ꯑꯩꯁꯦ ꯑꯩ ꯍꯥꯏꯔꯒ ꯆꯥꯕ ꯑꯃ ꯍꯥꯏꯔꯒ ꯑꯩꯁꯨ ꯅꯤꯡꯖꯉꯦ ꯑꯩꯗꯨꯅꯦ ꯀꯕꯨꯨꯁꯨ ꯑꯗꯨꯃꯥꯏꯅ ꯆꯥꯕ ꯑꯃ ꯌꯥꯎꯕꯤ ꯆꯥꯕꯁꯤꯗ ꯁꯥꯗꯅ ꯇꯧꯕ ꯑꯃ ꯑꯗꯣ ꯑꯗꯨ ꯉꯥꯏꯍꯥꯛ ꯂꯩꯔꯒꯕꯨꯗꯤ ꯑꯩꯅ ꯍꯥꯏꯔꯛꯄꯅꯤꯗ ꯁꯛ ꯌꯥꯝꯅ ꯈꯨꯗꯛꯇ ꯐꯈꯤꯗꯕ ꯇꯔꯕꯨꯁꯁꯦ ꯑꯩꯗꯤ ꯈꯪꯗꯦ ꯍꯟꯗꯛꯇ ꯈꯪꯕꯅꯤ ꯑꯩꯅ ꯍꯥꯟꯅ ꯑꯗꯨꯝ ꯂꯩꯕꯗꯤ ꯑꯍꯥꯎꯕꯁꯦ ꯃꯁꯛꯁꯦ ꯁꯪꯇ꯭ꯔꯤꯛ ꯁꯪꯕꯁꯦ ꯍꯥꯎꯔ ꯍꯥꯎꯔꯕꯣꯏ ꯅꯤꯡꯗꯅ ꯑꯗꯨꯝ ꯑꯗꯨꯝ ꯃꯁꯦꯠ ꯂꯩꯔꯒ ꯆꯥꯔꯤꯅꯤ ꯍꯥꯎꯔꯦꯅ ꯆꯥꯔꯤꯅꯤ ꯍꯥꯏꯗꯤ ꯈꯪꯗꯦ ꯑꯗꯣ ꯍꯟꯗꯛꯇ ꯈꯪꯉꯦ ꯍꯟꯗꯛꯇꯣ ꯇꯔꯕꯨꯨꯁꯁꯦ ꯈꯔ ꯆꯥꯏꯌꯦ ꯏꯃꯥꯟꯅꯕꯤ ꯑꯃ ꯇꯔꯕꯨꯨꯁ ꯌꯣꯜꯂꯦꯅ ꯇꯧꯕꯗꯒꯤ ꯃꯉꯣꯟꯗꯒꯤ ꯁꯨꯝ ꯂꯩꯕꯗꯒꯤ ꯁꯨꯝ ꯌꯥꯝ ꯆꯥꯕ ꯑꯃ ꯍꯟꯗꯛ ꯌꯥꯎꯈꯤ ꯑꯗꯨꯗ ꯇꫪꯕꯨꯁꯁꯦ ꯎꯝ ꯑꯗꯨꯃꯥꯏꯅ ꯁꯪꯕ ꯅꯠꯇꯕ ꯈꯔ ꯈꯔ ꯋꯥꯎꯔꯤ ꯋꯥꯎꯔꯤ ꯇꯧꯕ ꯍꯥꯏꯗꯤ ꯍꯪꯒꯄꯥꯟ ꯃꯆꯨ ꯈꯔ ꯆꯪꯅꯤ ꯆꯪꯅꯤ ꯇꯧꯕꯁꯦ ꯑꯁꯨꯝꯕꯁꯤꯅ ꯍꯥꯎꯕ ꯍꯦꯟꯕꯖꯥꯠꯅꯤ ꯃꯨꯟꯕꯁꯦ ꯑꯗꯨ ꯑꯗꯨꯝ ꯍꯦꯟꯕ ꯑꯣꯏꯕꯖꯥꯠꯅꯦꯕ ꯍꯥꯏꯗꯤ ꯑꯩꯅ ꯑꯁꯪꯕꯗ ꯃꯁꯛ ꯐꯖꯩ ꯍꯥꯏꯗꯤ ꯈꯪꯗꯦ ꯐꯤꯂꯝꯗ ꯀꯔꯤꯗ ꯑꯗꯒꯤ ꯇꯤꯚꯤꯗ ꯌꯦꯡꯕꯗ ꯑꯗꯨꯝꯕꯁꯦ ꯑꯗꯨꯝ ꯃꯁꯛ ꯐꯖꯕ ꯑꯣꯏꯅꯥ ꯎꯏꯗꯅ ꯃꯁꯛ ꯐꯖꯕ ꯉꯛꯇꯅ ꯍꯦꯛꯇꯥ ꯍꯥꯎꯋꯦꯅ ꯈꯜꯂꯨꯕꯗꯣ ꯑꯗꯨ ꯌꯥꯔꯝꯗꯕꯖꯠꯅꯤ ꯑꯗꯨ ꯑꯩꯅ ꯋꯥꯎꯔꯤ ꯋꯥꯎꯔꯤ ꯇꯧꯔꯝꯕꯗꯣ ꯑꯗꯨꯗꯅꯤ ꯍꯦꯜ ꯂꯩꯔꯝꯃꯤ ꯆꯤꯅꯤ ꯆꯪꯅꯤ ꯀꯥꯏꯅꯒ ꯍꯥꯏꯌꯦ ꯃꯤꯅ ꯑꯗꯨꯃꯥꯏꯅ ꯇꯧꯕꯗꯣ ꯑꯗꯨꯗꯣ ꯍꯥꯎꯋꯦꯅ ꯈꯜꯂꯦ ꯑꯩꯗꯤ ꯑꯗꯨ ꯑꯧ ꯐꯨꯡꯗꯣꯟꯁꯤ ꯐꯨꯡꯗꯣꯟꯁꯤꯁꯨ ꯍꯧꯖꯤꯛꯁꯦ ꯃꯇꯝ ꯑꯣꯏꯗꯕ ꯈꯪꯗꯦꯅꯦ ꯉꯔꯥꯡꯗꯣ ꯑꯉꯥꯡ ꯑꯃꯅ ꯑꯍꯨꯝ ꯄꯨꯡꯇꯣꯟ ꯑꯍꯨꯝ ꯄꯨꯡꯗꯣꯟ ꯑꯍꯨꯝꯁꯦ ꯆꯥꯕꯗ ꯐꯖꯅ ꯃꯨꯜꯂꯕꯗꯤ ꯃꯥꯜꯂꯦ ꯑꯩꯗꯣ ꯆꯥꯗꯤ ꯌꯥꯝ ꯆꯥꯅꯤꯡꯕ ꯑꯗꯨꯗ ꯄꯨꯡꯗꯣꯟꯁꯦ ꯃꯨꯟꯈ꯭ꯔꯗꯤ ꯀꯤꯖꯩꯅ ꯆꯥꯕꯁꯦ ꯍꯟꯅ ꯍꯦꯛꯇ ꯌꯥꯎꯔꯤꯅꯦ ꯑꯗꯨꯅ ꯑꯩꯗꯣ ꯀꯤꯗꯅ ꯆꯥꯗꯦ ꯈꯪꯗꯦ ꯈꯨꯡꯗꯣꯟ ꯆꯥꯕꯁꯨ ꯍꯥꯎꯕꯅꯦ ꯅꯣꯏꯗꯤ ꯄꯨꯡꯗꯣꯟ ꯄꯥꯜꯂꯤꯅꯁꯨ ꯇꯥꯏ ꯑꯗꯣ ꯀꯃꯥꯏꯅ ꯇꯧꯔꯒꯦ ꯄꯥꯝꯕꯤꯗꯨ ꯌꯥꯟꯊꯠ ꯈꯔꯕꯣ ꯑꯩꯗꯣ ꯈꯪꯗ꯭ꯔꯦ ꯑꯩ ꯍꯦꯛ ꯄꯨꯡꯗꯣꯟꯗꯣ ꯄꯥꯜꯂꯥꯗꯤ ꯑꯩ ꯄꯨꯡꯗꯣꯟ ꯈꯤꯇ ꯍꯦꯛ ꯄꯤꯔꯛꯑꯣꯅ ꯍꯥꯏꯒꯦꯅ ꯇꯧꯕ ꯅꯪꯗꯣ ꯌꯨꯝ ꯀꯨꯝꯃꯦ ꯈꯣꯠꯂꯁꯨ ꯑꯩꯗꯣ ꯈꯪꯉꯨꯗꯕꯅꯤꯅ ꯑꯗꯨꯁꯨ ꯍꯥꯏꯍꯧꯗ꯭ꯔꯦ ꯅꯪ ꯃꯊꯪꯗꯒꯤꯗꯤ ꯌꯨꯝ ꯀꯨꯝꯕꯗ ꯑꯦ ꯍꯥꯏꯔꯛꯑꯝꯃꯨ ꯑꯩꯗꯣ ꯈꯪꯗꯦ ꯑꯗꯨꯝꯕꯁꯦ ꯈꯔ ꯆꯥꯅꯤꯡꯗꯦ ꯅꯨꯡꯁꯥ ꯈꯤꯇꯪ ꯁꯥꯐꯠꯂꯛꯑꯦ ꯑꯗꯨꯅ ꯑꯍꯥꯎꯕꯁꯦ ꯄꯥꯛ ꯆꯥꯗ ꯆꯥꯅꯤꯡꯉꯤ ꯍꯩꯒꯔꯥ ꯀꯩꯀꯥꯁꯦ ꯆꯥꯅꯤꯡꯗꯦꯕꯥ ꯀꯌꯥ
ꯍꯣꯏ ꯍꯧꯖꯤꯛꯀꯤ ꯅꯨꯡꯁꯥꯁꯦ ꯌꯥꯝꯅ ꯁꯥꯔꯤꯁꯦ ꯅꯣꯡꯁꯦ ꯖꯝ ꯖꯝ ꯆꯨꯊꯣꯛꯈ꯭ꯔꯗꯤ ꯑꯃꯨꯛꯁꯨ ꯐꯩꯌꯦꯕ ꯅꯣꯡꯁꯦ ꯆꯨ ꯆꯨꯗꯕꯤꯅꯤ ꯑꯣꯝꯃꯒ ꯑꯗꯨꯝ ꯂꯩꯕꯗꯣ ꯑꯗꯨꯅꯁꯨ ꯅꯨꯡꯁꯥꯁꯦ ꯌꯥꯝꯅ ꯁꯥꯕꯁꯨ ꯍꯦꯟ ꯀꯠꯍꯜꯂꯦ ꯑꯩꯈꯣꯏꯗ ꯏꯁꯥꯁꯦ ꯂꯩꯐꯝ ꯆꯥꯐꯝꯁꯨ ꯈꯪꯍꯟꯗꯦ ꯑꯗꯨꯅꯤ ꯇꯧꯔꯤꯁꯦ ꯑꯗꯣ ꯀꯩꯅꯣꯒꯤꯗꯤꯅꯦ ꯄꯨꯡꯗꯣꯟꯒꯤꯗꯤꯅꯦ ꯄꯥꯝꯕꯤ ꯌꯥꯝꯅ ꯍꯧꯋꯦ ꯑꯩꯈꯣꯏꯗ ꯄꯥꯝꯕꯤ ꯇꯔꯦꯠ ꯅꯤꯄꯥꯥꯟ ꯍꯧꯋꯦ ꯑꯃꯗꯤꯅꯦ ꯀꯨꯝꯕꯤ ꯀꯥꯂꯦꯟ ꯁꯨꯨꯡꯅꯥꯏ ꯅꯥꯏꯗꯦ ꯑꯗꯣ ꯑꯗꯨꯗꯤ ꯁꯣꯔꯣꯛ ꯃꯄꯥꯟꯗ ꯄꯥꯟꯕꯒꯤꯅꯦ ꯑꯩꯈꯣꯏꯅ ꯆꯥꯕ ꯁꯨꯛꯐꯡ ꯐꯪꯗꯦ ꯂꯝꯕꯤ ꯆꯠꯄ ꯁ꯭ꯀꯨꯜꯗ ꯍꯜꯂꯛꯄ ꯑꯉꯥꯡꯈꯩꯅ ꯑꯗꯨꯝ ꯍꯦꯛꯑꯒ ꯆꯥꯕꯗ ꯍꯧꯖꯤꯛꯁꯨ ꯌꯥꯝꯅ ꯄꯥꯜꯂꯦ ꯑꯗꯣ ꯑꯗꯨꯝ ꯆꯥꯏ ꯑꯩꯗꯤ ꯆꯥꯅꯤꯡꯗ꯭ꯔꯦ ꯌꯨꯝꯗ ꯄꯥꯟꯃꯟꯗꯅ ꯆꯥꯅꯤꯡꯗ꯭ꯔꯦ ꯑꯗꯣ ꯅꯪꯒꯤ ꯃꯊꯪꯗꯤꯅꯦ ꯑꯩ ꯁꯣꯏꯗꯅ ꯄꯨꯔꯛꯀꯦꯀꯣ ꯑꯗꯨꯒ ꯑꯇꯩꯗꯤ ꯍꯧꯖꯤꯛ ꯃꯄꯥꯟ ꯁꯥꯕ ꯍꯧꯕꯗ ꯉꯥꯏꯔꯤꯌꯦ ꯃꯄꯥꯟꯗꯒꯤ ꯄꯨꯡꯗꯣꯟ ꯂꯤꯊꯣꯛꯍꯧꯗ꯭ꯔꯤꯕ ꯑꯗꯣ ꯈꯔ ꯉꯟꯕꯁꯨ ꯑꯗꯨꯝ ꯂꯩꯔꯝ ꯃꯈꯜ ꯃꯣꯏꯒ ꯅꯣꯏ ꯑꯉꯥꯡꯒꯩꯅ ꯄꯨꯔꯛꯑꯦ ꯍꯥꯏꯗꯣ ꯑꯩꯈꯣꯏꯒꯤ ꯍꯧꯖꯤꯛ ꯑꯗꯨꯒ ꯑꯗꯣ ꯍꯧꯖꯤꯛꯇꯣ ꯃꯄꯥꯟ ꯁꯥꯕ ꯃꯇꯝ ꯈꯛꯇ ꯉꯥꯏꯔꯤꯕꯅꯤꯅ ꯈꯤꯇꯪꯗꯤ ꯋꯥꯠꯀꯅꯤ ꯐꯨꯡꯗꯣꯟ ꯆꯥꯕ ꯌꯥꯔꯛꯇꯣꯏꯁꯦ ꯍꯩꯅꯧ ꯂꯣꯏꯔꯛꯄꯗꯅꯦ ꯃꯍꯧꯁꯥ ꯄ꯭ꯔꯀꯤꯇꯤꯁꯦ ꯌꯥꯝꯅ ꯐꯖꯅ ꯁꯤꯟꯕꯤꯔꯝ ꯖꯥꯅꯤ ꯃꯣꯏꯅ ꯑꯩꯈꯣꯏꯒꯤ ꯆꯥꯕ ꯊꯛꯄꯁꯦ ꯁꯤꯖꯅꯦꯜ ꯀꯥꯏꯅ ꯂꯩꯅꯔꯤꯁꯦ ꯋꯥꯠꯇꯅꯕꯁꯦ ꯍꯩꯅꯧ ꯃꯇꯝ ꯂꯣꯏꯕꯒ ꯍꯧꯖꯤꯛ ꯀꯤꯍꯣꯝ ꯆꯥꯕ ꯌꯥꯔꯛꯑꯦ ꯀꯤꯍꯣꯝꯁꯤꯃꯨꯛ ꯆꯥꯕ ꯌꯥꯔꯅꯤ ꯑꯗꯨ ꯍꯩꯅꯧꯒ ꯀꯤꯍꯣꯝꯒꯁꯦ ꯂꯣꯏꯁꯤꯜꯂꯛꯄꯗ ꯄꯨꯡꯗꯣꯟꯁꯤꯃꯨꯛ ꯆꯥꯔꯒ ꯑꯩꯈꯣꯏꯒꯤ ꯆꯥꯅ ꯊꯛꯅꯕꯁꯦ ꯇꯅꯕꯅꯅꯦꯕ ꯃꯥꯅ ꯁꯤꯟꯕꯤꯔꯤꯁꯦ ꯑꯗꯩꯗꯤ ꯑꯗꯨ ꯂꯣꯏꯁꯜꯂꯛꯄꯗ ꯑꯃꯨꯛ ꯀꯩꯅꯣ ꯂꯥꯛꯑꯅꯤ ꯑꯩꯈꯣꯏꯒꯤ ꯂꯧꯔꯣꯛ ꯄꯟꯊꯥꯗ ꯀꯔꯤ ꯀꯔꯤ ꯀꯔꯤ ꯁꯤꯇꯥꯕꯣꯟ ꯁꯤꯇꯥꯕꯣꯟ ꯆꯣꯔꯐꯣꯟ ꯃꯇꯝ ꯌꯧꯔꯅꯤ ꯍꯩꯀ꯭ꯔꯨ ꯁꯤꯁꯦ ꯅꯣꯕꯥꯞ ꯌꯥꯝ ꯍꯩꯅ ꯁꯤꯟꯕꯤ ꯃꯣꯏꯁꯦ ꯌꯥꯝꯅ ꯈꯪꯗꯦ ꯃꯤꯑꯣꯏꯕ ꯑꯋꯥꯠ ꯑꯄꯥꯁꯦ ꯈꯪꯅꯥ ꯁꯤꯟꯕꯤꯔꯝꯃꯦꯕꯥ ꯑꯗꯨ ꯅꯪꯗꯣ ꯑ ꯀꯩꯅꯣꯗꯣ ꯍꯩꯅꯧꯗꯣ ꯑꯩ ꯅꯨꯡꯁꯤ ꯍꯤꯗꯥꯛ ꯈꯔꯥ ꯍꯦꯛ ꯑꯒ ꯄꯨꯔꯛ ꯑꯒꯦ ꯑꯗꯨꯒ ꯃꯦꯠꯂꯒ ꯑꯣꯏꯅꯥ ꯄꯤꯖꯔꯒꯦ ꯑꯗꯨ ꯆꯕꯅꯥ ꯐꯒꯅꯦꯕꯥ ꯑꯗꯨꯅ ꯌꯥꯝ ꯆꯥꯕꯁꯨ ꯉꯝꯕꯅꯦ ꯅꯪꯒꯤꯅꯦꯅꯦ ꯑꯩꯅ ꯈꯥꯛꯏꯁꯦ ꯃꯁꯛ ꯐꯖ ꯐꯖꯕ ꯉꯥꯛꯇ ꯈꯜꯂꯒꯅꯤꯀꯣ ꯑꯗꯣ ꯑꯃꯨꯟꯕꯗꯤꯅꯦ ꯑꯩ ꯃꯊꯪ ꯌꯨꯝ ꯆꯠꯄꯗ ꯑꯣꯏꯅ ꯄꯨꯔꯛꯑꯒꯦ ꯑꯗꯨꯒ ꯆꯥꯔꯣ ꯍꯧꯖꯤꯛꯇꯤ ꯑꯩꯅ ꯑꯃꯨꯟꯕꯗꯤ ꯑꯝꯇ ꯌꯥꯎꯗ꯭ꯔꯦꯕ ꯉꯍꯥꯟ ꯑꯃꯈꯛ ꯌꯥꯎꯔꯛꯄꯗꯨꯗꯤꯅꯦ ꯑꯩꯈꯣꯏ ꯃꯌꯥꯝ ꯌꯦꯟꯅꯔ ꯆꯥꯊꯣꯛꯈ꯭ꯔꯦ ꯃꯊꯪꯗꯗꯤ ꯑꯩꯅ ꯅꯪꯒꯤ ꯃꯌꯥꯝ ꯄꯨꯕꯤꯔꯛ ꯀꯅꯤꯀꯣ ꯎ ꯍꯧꯖꯤꯛꯀꯤꯗꯤ ꯑꯔꯩꯕꯕꯁꯤ ꯆꯥꯎꯔꯣ ꯑꯩꯅ ꯐꯖꯅ ꯃꯦꯠꯄꯤꯒꯅꯤ ꯃꯣꯔꯣꯇꯦꯛ
ꯑꯣ ꯑꯩꯗꯣ ꯂꯥꯛꯅꯕ ꯇꯧꯔꯒꯦ ꯀꯩꯅꯣ ꯇꯧꯔꯒ ꯊꯝꯃꯒꯦ ꯀꯣꯜꯁꯦ ꯑꯗꯨꯒ
ꯍꯣꯏ ꯍꯣꯏ ꯊꯝꯃꯣ ꯊꯝꯃꯣ ꯎꯝ ꯅꯪꯅ ꯊꯝꯃꯣ ꯑꯩ ꯂꯣꯏꯁꯤꯜꯂꯨꯔꯒꯦꯀꯣ ꯑꯗꯨꯗꯤ ꯅꯪ ꯂꯥꯛ ꯄꯪꯉꯥꯏꯔꯝꯃꯒꯦ
ꯍꯣꯏ ꯍꯣꯏ